ꯑꯣ
ꯇꯥꯔꯕꯣ
ꯇꯥꯏꯌꯦ ꯇꯌꯦ
ꯀꯗꯅꯣ
ꯅꯈꯣꯟ ꯐꯖꯅ ꯇꯥꯗꯣꯏꯅꯦ ꯈꯤꯇꯪ ꯂꯥꯎꯅ ꯉꯥꯡꯔꯛꯑꯣ
ꯎ
ꯁꯤ ꯌꯥꯎꯗ꯭ꯔꯦ ꯑꯩ
ꯀꯩ ꯇꯧꯔꯤꯅ
ꯑꯥꯏꯔ ꯁꯪ ꯂꯩꯔꯝꯕꯅꯤꯗ
ꯅꯪꯗꯤꯦ
ꯁꯖꯤꯛꯇ ꯀꯣꯡ ꯀꯣꯟ ꯂꯤ ꯐꯦꯡꯕ ꯂꯣꯏꯇ ꯉꯥꯏꯔꯤ
ꯎ ꯅꯣꯏ ꯅꯨꯄꯤ ꯂꯩꯇꯕ꯭ꯔꯣ
ꯅꯇꯩ
ꯅꯨꯡꯉꯥꯏꯇꯦꯗ ꯅꯪꯅ ꯑꯉꯥꯡ ꯑꯣꯏꯕꯒꯤꯔꯥ ꯑꯗꯨꯗꯤ ꯅꯪ ꯎ ꯃꯤꯦꯟꯒꯟꯕꯗꯣ
ꯍꯁꯕꯦꯟ
ꯑꯁ ꯌꯥꯝ ꯐꯩꯅꯦ ꯑꯗꯨ ꯑꯗꯨꯅꯦ ꯅꯪ ꯅꯪꯕꯨ ꯅꯪꯒꯤ ꯅꯨꯄꯤꯗꯣ ꯃꯔꯥꯏꯕ ꯌꯥꯝ ꯐꯩꯀꯣ ꯑꯗꯨꯗꯤ
ꯅꯨꯄꯤ ꯑꯉꯥꯡ ꯂꯩꯖꯗꯦꯍꯦ
ꯍꯥꯏꯕꯗꯤ ꯍꯌꯦꯡꯋꯥꯏꯒꯦ ꯍꯥꯏꯕꯅꯦ
ꯍꯉꯥꯏꯁꯨ ꯂꯩꯔꯣꯏ ꯁꯔꯤ ꯄꯈꯅ ꯁꯔꯤ ꯋꯥꯅꯤ ꯑꯗꯤ
ꯀꯅꯥꯅ ꯌꯦꯡꯕꯤꯗꯣꯏꯕ ꯅꯪꯕꯨꯗꯤ
ꯏꯊꯟꯗ ꯂꯩꯔꯣ ꯂꯩꯅꯦ ꯀꯩꯅꯣ
ꯑꯁ ꯌꯥꯝ ꯅꯨꯡꯉꯥꯏꯔꯒ ꯍꯥꯏꯀꯣ
ꯐꯅꯤ ꯁꯪꯁꯔꯦ
ꯉ ꯀꯧ ꯇꯁꯌꯦꯦ
ꯍꯅ
ꯍꯣꯏ ꯍꯋꯥ ꯅꯪꯗꯤꯦ
ꯀꯣꯏ ꯃꯁ ꯅ ꯊ
ꯑꯁ ꯅꯪꯗꯣ
ꯑꯥ
ꯎꯝ ꯅꯪꯗꯤ ꯃꯄꯥꯟ ꯂꯝꯗ ꯂꯩ ꯍꯥꯏꯕꯗꯣ
ꯑꯗꯨꯩꯇ ꯃꯨ ꯀꯂꯑꯍꯦ
ꯑꯗꯣ ꯍꯥꯏꯗꯤ ꯅꯪ ꯅꯪꯅ ꯁꯨꯃꯥꯏꯅ ꯆꯠꯂꯦ ꯍꯥꯏꯕꯗꯣ ꯑꯩꯗꯤ ꯅꯪꯁꯦ ꯃꯩꯇꯩꯂꯣꯟ ꯉꯥꯡꯕ ꯍꯩꯔ ꯑꯣꯏꯔꯝꯗꯧ ꯌꯥꯝ ꯃꯥꯟꯗꯕ ꯑꯗꯨꯒ ꯊꯥꯖꯖꯗꯅ ꯌꯥꯝ
ꯆꯍꯤ ꯃꯠꯇ ꯆꯇꯅꯤꯅꯦ ꯀꯩꯅꯩꯅꯣ
ꯑꯦꯦ ꯀꯩꯅꯣ ꯅꯪ ꯑꯁꯤꯗ ꯂꯩꯇꯦ ꯍꯥꯏꯕ ꯅꯠꯇ꯭ꯔꯣ
ꯑ ꯁꯤꯗ ꯂꯥꯛꯄꯗꯤ ꯀꯣꯏꯗꯔꯤ ꯑꯗꯨ ꯆꯍꯤ ꯃꯍꯠꯇꯅꯦ ꯆꯠꯠꯇꯂꯣ
ꯄꯥꯔꯝꯗꯔꯣ
ꯑ
ꯑꯩꯁꯦ ꯀꯨꯏꯅ ꯂꯩꯔꯛꯄ꯭ꯔꯥ ꯈꯜꯂꯨꯔꯦ
ꯝ ꯀ꯭ꯂꯥꯁ ꯇꯨꯋꯦꯜꯐ ꯂꯣꯏꯔꯒ ꯆꯍꯤ ꯑꯃ ꯂꯩꯔꯒ ꯑꯗꯨꯒꯤ ꯃꯊꯪꯗ ꯆꯠꯄꯅꯤꯅꯦ ꯑ ꯑ ꯂꯥꯁ ꯏꯌꯥꯔ ꯀꯥꯎꯈ꯭ꯔꯦ ꯀꯩꯗꯧꯅꯤꯔꯣ ꯆꯪꯕꯗꯣ ꯑꯗꯨꯒ ꯎ ꯗꯤꯁ ꯌꯌꯥꯔ ꯑꯔꯥꯎꯟ ꯃꯥꯔꯁꯇ ꯑꯃꯨꯛꯀ ꯊꯣꯛꯅꯩꯅꯦ
ꯎꯝ ꯐꯩꯌꯦ ꯐꯩꯌꯦ
ꯑꯥ
ꯑꯩꯒꯤꯁꯨ ꯑꯃꯨꯛ ꯑꯃꯨꯛ ꯍꯤꯟꯗꯤ ꯂꯣꯟꯗꯣ ꯇꯝꯕꯤꯌꯣ
ꯍꯤꯟꯗꯤ ꯂꯣꯟꯅꯕꯨ ꯌꯥꯝ ꯅꯪ ꯀꯩꯗꯧꯗꯣꯏꯅꯣ ꯈꯪꯉꯒ
ꯑꯣ ꯏ ꯈꯪꯗꯦꯕꯀꯣ ꯑ ꯍꯥꯏ
ꯈꯔ ꯈꯔ ꯑꯔꯥꯏꯕꯗꯤꯀꯣ ꯈꯪꯉꯦꯕꯀꯣ ꯑꯗꯣ
ꯗꯤꯗꯤ ꯑꯗꯨꯝ ꯑꯉꯥꯡ ꯑꯣꯏꯔꯤꯉꯩꯗꯒꯤ ꯑꯗꯨꯝ ꯀꯩꯅꯣ ꯁꯤ ꯕꯤ ꯑꯦꯁ ꯏ ꯀꯥꯕꯗꯒꯤ ꯃꯌꯥꯝ ꯑꯥꯡ ꯑꯩꯈꯣꯏ ꯑꯗꯨꯝ ꯇꯤꯟꯅꯩꯕ ꯑꯗꯨꯒꯤ ꯑꯗꯨꯝ
ꯁꯤꯚꯦꯁꯤ ꯍꯥꯏꯏꯁꯦ ꯅꯪ ꯀꯗꯥꯏꯋꯥꯏꯗꯅꯣ
ꯁꯤ ꯑꯩꯈꯣꯏ ꯃꯅꯥꯛꯇꯅꯤ ꯍꯈꯣꯏ ꯃꯅꯥꯛꯇꯅꯤ
ꯍꯤꯟꯗꯤ ꯉꯥꯡꯕ꯭ꯔꯣꯟ
ꯃꯌꯥꯡ ꯃꯌꯥꯡꯅ ꯌꯥꯝꯃꯤ ꯑꯩꯈꯣꯏ ꯁ꯭ꯀꯨꯜꯗꯣ ꯑꯩ ꯀ꯭ꯂꯥꯁ ꯀꯦꯖꯤꯗꯒꯤ ꯀꯥꯔꯛꯄꯅꯤꯅꯀꯣ
ꯅꯪꯁꯦ ꯎ ꯑꯁꯤꯗ ꯀꯥꯔꯛꯄ꯭ꯔꯣ ꯅꯠꯇ꯭ꯔꯒ ꯑꯥꯗ ꯀꯥꯔꯛꯄ꯭ꯔꯣ ꯃꯄꯥꯟ ꯂꯝꯗ ꯀꯥꯔꯛꯄ꯭ꯔꯣ
ꯁꯤꯗ ꯀꯥꯏꯗ ꯀ꯭ꯂꯥꯁ ꯀꯦꯖꯤꯗ ꯁꯤ ꯁꯤꯗ ꯑꯗꯨꯝ ꯀꯨꯝꯃꯦ ꯑꯩ ꯈꯨꯟꯗ ꯌꯥꯝ ꯄꯥꯛ ꯂꯩꯇꯦ ꯆꯍꯤ ꯑꯍꯨꯝꯗꯒꯤ ꯆꯍꯤ ꯑꯍꯨꯝ ꯍꯦꯛ ꯁꯨꯕ ꯑꯗꯨꯝ ꯁꯤꯗ ꯀꯨꯝꯃꯦ ꯑꯗꯨꯒ ꯁꯤ ꯕꯤ ꯑꯦꯁ ꯏ ꯀꯥ ꯁꯤ ꯕꯤ ꯑꯦꯁ ꯏ ꯁꯀꯨꯜ ꯑꯗꯨꯝ ꯀꯥꯔꯦ
ꯑꯩꯒꯤꯦꯟꯇꯥꯔꯦ ꯑꯩꯒꯤꯦ
ꯍꯜꯂꯣ ꯑꯗꯨꯝ ꯀ꯭ꯂꯥꯁ ꯏꯂꯚꯦꯟ ꯇꯨꯋꯦꯜꯐ ꯐꯥꯎ ꯑꯗꯨꯝꯁꯤ ꯀꯥ ꯀꯥꯔꯗꯣꯏꯕꯒꯤ ꯁꯨꯇꯤꯁꯨ ꯑꯗꯨꯝ ꯃꯤꯒ ꯆ ꯃꯥꯟꯅꯗ꯭ꯔꯦꯅ
ꯎꯝ ꯍꯣꯏ ꯁꯝꯃꯦ
ꯑꯩ ꯁꯨꯇꯤ ꯂꯩꯕ ꯃꯇꯝꯗ ꯃꯣꯏ ꯑꯃꯨꯛꯀ ꯁ꯭ꯀꯨꯜ ꯀꯥꯔꯅꯤ ꯃꯣꯏ ꯃꯣꯏ ꯁꯨꯇꯤ ꯂꯩꯣꯏꯕ ꯀꯥꯟꯗ ꯑꯩ ꯁꯀꯨꯜ ꯀꯥꯔ ꯃꯔ ꯌꯥꯝ ꯄꯥꯛ ꯂꯩꯇꯦꯕ
ꯑꯁ ꯅꯨꯡꯉꯥꯏꯇꯦ ꯅꯪꯒꯤ ꯋꯥꯔꯤꯁꯦ ꯑꯦꯔ ꯃꯣꯏ ꯍ ꯇꯧꯕꯅꯦ
ꯀꯥꯏ ꯇꯧꯔ ꯑꯣꯏꯅꯤ ꯄꯥꯏ ꯂꯩ ꯏꯇꯦ
ꯑꯁ
ꯑꯣꯝ
ꯅꯨꯄꯤꯁꯨ ꯂꯩꯇ꯭ꯔꯗꯤ ꯑꯁ ꯅꯣꯏ ꯅꯣꯏ ꯅꯅꯦꯗꯣ ꯋꯥꯔꯝꯒꯅꯤꯅꯦ
ꯎꯝ ꯃꯥꯗꯤ ꯀꯩꯅꯣꯥꯏ ꯃꯥꯏ ꯊꯕꯛ ꯇꯧꯔꯅꯤ ꯊꯕꯛ ꯇꯧꯔ ꯂꯣꯏꯔꯗꯤ ꯑꯃꯨꯛꯀ ꯆꯥꯛ ꯊꯣꯡꯉꯅꯤ ꯊꯣꯡ ꯂꯩꯣꯏꯔꯗꯤ ꯑꯃꯨꯛꯀ ꯆꯥꯔꯒ ꯑꯃꯨꯛꯀ ꯊꯕꯛ ꯑꯃꯨꯛꯀ ꯍꯧꯍꯅꯤꯡꯉꯤ ꯀꯣꯡ ꯀꯣ ꯂꯤꯛ ꯐꯦꯡꯕꯗꯤ ꯑꯩ ꯑꯗꯨꯝ ꯐꯦꯡꯉꯤ ꯎꯄꯥꯏ ꯂꯩꯇꯦ ꯎꯝ
ꯐꯩꯌꯦ ꯑꯗꯨ ꯃꯇꯦꯡ ꯄꯥꯡꯒꯗꯕꯅꯤ ꯀꯩꯅꯣ ꯅꯨꯄꯤ ꯅꯨꯄꯤ ꯅꯨꯄꯤ ꯈꯛꯇ ꯊꯕꯛ ꯁꯨꯍꯟꯕꯁꯨ ꯐ ꯇꯗ
ꯑꯦ ꯆꯃꯦ ꯎꯝ ꯆꯃꯦ ꯆꯃꯦ ꯅꯨꯄꯤ ꯅꯨꯄꯥ ꯈꯥꯏꯗꯦꯗꯥ ꯊꯕꯛꯄꯣ
ꯍꯣꯏ ꯈꯥꯏꯗꯦ ꯑꯗꯨꯝ ꯁꯨꯕ ꯍꯩꯕꯗꯤ ꯍꯩꯔꯗꯤꯀꯣ ꯑꯗꯨꯝ ꯄꯪꯁꯨ ꯁꯨꯕ ꯌꯥꯏ
ꯃꯤ ꯃꯤꯕꯨ ꯌꯦꯡꯕ ꯁꯔꯨꯛꯇꯤ ꯑꯗꯨꯝ ꯇꯧꯕ ꯍꯥꯏꯕꯖꯤ ꯑꯗꯨꯝ ꯇꯧꯕ ꯑꯗꯨꯅꯤ
ꯑꯍꯣꯏ ꯃꯤ ꯈꯔꯗꯤ ꯈꯥꯏꯕ ꯂꯩꯌꯦꯕꯀꯣ ꯅꯨꯄꯥꯁꯤꯡꯗꯣ ꯍꯥꯏꯗꯤ ꯅꯨꯞ ꯅꯨꯄꯤꯒꯤ ꯊꯕꯛꯇꯣ ꯑꯣ ꯇꯧꯕ ꯌꯥꯗꯦ ꯈꯣꯠꯇꯦ ꯑꯗꯨ ꯍꯥꯏꯕꯁꯨ ꯂꯩꯌꯦ ꯃꯤ ꯍꯥ ꯍ ꯑꯗꯨꯒꯨꯝꯕꯗꯣ ꯇꯜꯂꯦ
ꯊꯥꯏꯅꯒꯤ ꯋꯥꯈꯜ ꯂꯧꯕꯩꯅꯦ ꯑꯗꯨꯗꯤ
ꯍꯣꯏ
ꯏꯁ
ꯑꯈꯣꯏꯒꯤ ꯏꯄꯥꯗꯣ
ꯑꯥ
ꯑꯗꯨ ꯑꯗꯨꯕꯨ ꯑꯗꯨꯁꯨꯀꯣ ꯇꯧꯋꯦ ꯍꯥꯏꯗꯤ ꯎꯝ ꯃꯥꯁꯨ ꯅꯨꯄꯥ ꯅꯨꯄꯤ ꯈꯥꯏꯗꯦꯕꯀꯣ
ꯑꯝ
ꯑꯈꯣꯏ ꯑꯈꯣꯏꯖꯨ ꯑꯈꯣꯏꯗꯣ ꯅꯨꯄꯤ ꯌꯥꯝꯃꯦꯕꯀꯣ ꯑꯈꯣꯏ ꯏꯞ
ꯎꯝ ꯎꯝꯎꯝ
ꯑꯗ ꯑꯗꯨꯒꯤꯀꯣ ꯎꯝ ꯑꯈ ꯑꯈꯣꯏꯅ ꯍꯥꯏꯗꯤ ꯑꯈꯣꯏꯖꯦ ꯎꯝ ꯃ ꯎꯝ ꯑꯩꯈꯣꯏ ꯏꯃꯥ ꯏꯄꯥꯒꯤ ꯃꯃꯤꯠꯇꯗꯤ ꯑꯈꯣꯏꯖꯦ ꯑꯉꯥꯡꯅꯦ ꯑꯗꯨ ꯎꯏꯌꯦꯕꯀꯣ ꯑꯗꯨꯒꯤ ꯅꯣꯡꯐꯥꯗꯣꯛ ꯊꯦꯡꯅ ꯍꯧꯒꯠꯄꯁꯨ ꯌꯥꯎꯋꯦꯕ ꯎꯝ ꯑꯈꯣꯏꯗꯣ ꯑꯌꯨꯛꯇ ꯑꯌꯨꯛꯇ ꯆꯥꯛ ꯊꯣꯡꯕꯗꯣ ꯑꯗꯣ ꯅꯣꯡ ꯐꯥꯗꯣꯛ ꯊꯦꯡꯅ ꯍꯧꯒꯠꯄꯗꯁꯨꯒꯣ ꯑꯩꯈꯣꯏ ꯏꯄꯥꯅꯒꯣ ꯆꯥꯛ ꯊꯣꯡꯕ ꯂꯣꯏꯔꯝꯃꯦ ꯑꯗꯨꯝ
ꯐꯩꯅꯦ ꯀꯩꯅꯣ
ꯐꯕꯅꯦ ꯌꯥꯝ ꯐꯕꯅꯦ ꯑꯩꯅ ꯏꯄꯥꯗ ꯎꯝ
ꯎꯋꯥ ꯃꯤꯌꯥ ꯆꯥꯛ ꯊꯣꯡꯅꯤꯡꯕ ꯌꯥꯔꯗꯤ ꯑꯗꯨꯝ ꯃꯊꯟꯇ ꯊꯟꯗ ꯑꯗꯨꯝ ꯍꯧꯒꯠꯂ ꯊꯣꯑꯅꯤ ꯏꯅꯦ ꯍꯧꯒꯠꯇ꯭ꯔꯁꯨ ꯃꯥꯅ ꯈꯤꯇꯪ ꯊꯣꯡꯅꯤꯡꯕ ꯂꯩꯔꯗꯤ ꯑꯗꯨꯝ ꯊꯣꯡꯉꯤꯅꯤ
ꯍꯣꯏ ꯐꯩꯌꯦꯀꯣ ꯌꯥꯝꯅ ꯑꯗꯨꯗꯤ ꯅꯣꯏꯒꯤ ꯅꯨꯄꯥꯒꯩꯖꯦ ꯎꯝ ꯒ꯭ꯌꯥꯟ ꯌꯥꯝ ꯇꯥꯏꯌꯦ ꯍꯨꯝ ꯍꯨꯝ ꯍꯨꯝ
ꯎꯝꯎꯝ ꯈꯣꯏ ꯏꯅꯦ ꯃꯊꯟꯗꯅꯦꯋꯥ ꯅꯨꯄꯤꯗꯤ ꯈꯣꯏ ꯕꯖꯥꯔ ꯑꯅꯤ ꯑꯍꯨꯝ ꯂꯩꯌꯦꯕ ꯑꯁꯤꯗ ꯗꯒꯤ ꯈꯨꯁꯤ ꯇꯧꯔꯤꯅꯤ ꯊꯣꯡꯅꯤꯡꯂ ꯊꯣꯡ ꯊꯣꯅꯤꯡꯗꯔꯗꯤ ꯗꯨꯝ ꯊꯣꯡꯕꯤꯕ ꯆꯥꯥ
ꯍꯨꯝꯍꯨꯝ ꯑꯈꯣꯏꯖꯨꯀꯣ ꯑꯈꯣꯏ ꯅꯨꯄꯤ ꯑꯈꯣꯏ ꯏꯃꯨꯡꯖꯤꯀꯣ ꯅꯨꯄꯤ ꯌꯥꯝꯃꯦꯕꯀꯣ ꯑꯗꯨꯒꯤ ꯎꯝ ꯀꯩꯅꯣ ꯇꯧꯋꯦ ꯅꯨꯄꯥꯒꯤ ꯊꯕꯛ ꯈꯥꯏꯗꯦꯕ ꯑꯈꯣꯏꯖꯨ ꯅꯨꯄꯥ ꯌꯥꯝ ꯗꯕꯅꯤꯅꯀꯣ ꯅꯨꯄꯥꯒꯤ ꯈꯇꯪ ꯈꯥꯏꯗꯣꯛꯑꯗꯤ ꯎꯝ ꯃꯠ ꯇꯧꯕ ꯉꯝꯃꯣꯏꯕ ꯊꯕꯛ ꯗꯣ ꯑꯗꯨꯒꯤ ꯅꯨꯞ ꯄꯥꯒꯤ ꯊꯕꯛꯁꯨ ꯃꯣꯏꯅ ꯑꯗꯨꯝ ꯌꯥꯎꯍꯜꯂꯦꯕ ꯑꯈꯣꯏꯗꯣ ꯑꯍꯥ
ꯏꯄꯥꯣ ꯎ ꯅꯣꯏ ꯅꯨꯄꯥ ꯌꯥꯝꯗ꯭ꯔꯕꯣ
ꯌꯥꯝꯗꯦ ꯑꯈꯣꯏ ꯏꯃꯨꯡꯗꯤ ꯅꯨꯞ ꯅꯨꯄꯤ ꯑ ꯅ ꯑꯌꯥꯝꯕꯅꯦ
ꯑꯥ
ꯑꯗꯨꯒꯤ ꯑꯩꯈꯣꯏ ꯑꯩꯈꯣꯏ ꯏꯄꯥꯅ ꯊꯕꯛ ꯁꯨꯔꯗꯤ ꯑꯩꯈꯣꯏꯁꯨ ꯂꯣꯏ ꯌꯥꯎꯁꯜꯂꯦꯕꯀꯣ ꯑꯗꯨꯅ ꯅꯨꯄꯥ ꯅꯨꯄꯤ ꯈꯥꯏꯗꯦ ꯑꯩꯈꯣꯏ ꯏꯃꯨꯡꯗꯁꯨ
ꯎꯝ ꯑꯗꯨꯅ ꯑꯗꯨꯅ ꯐꯔꯦꯗ ꯊꯕꯛꯁꯨ ꯈꯪ ꯑꯃꯨꯛꯀ ꯍꯩꯔꯅꯤꯅ ꯑꯟꯑꯣꯗꯤꯕꯜ
ꯍꯣꯏ ꯖꯨꯒꯥꯂꯤꯒꯤ ꯊꯕꯛꯀ ꯌꯨꯝ ꯁꯥꯥꯟꯅꯤꯡꯉꯥꯏꯒ ꯂꯩꯔꯗꯤ ꯀꯧꯔꯛꯑꯣ ꯑꯗꯨꯝ
ꯁꯥ ꯑꯥꯁ ꯌꯥꯝ ꯍꯩꯕ ꯇꯥꯏꯞ ꯍ ꯍꯩꯕ ꯇꯥꯏꯞꯇ
ꯅꯪ ꯁꯨꯕ꯭ꯔꯣ ꯑꯗꯨꯗꯤ
ꯑꯩꯁꯦ ꯈꯣꯏꯁꯨ ꯀꯩꯅꯣ ꯅꯨꯄꯥꯅꯤ ꯀꯩꯅꯣ
ꯑꯁ ꯁꯨꯨꯔꯝꯗꯧ ꯃꯥꯟꯗꯦꯗ
ꯑꯩꯈꯣꯏ ꯁꯨꯗꯕ ꯂꯩꯇꯦ ꯅꯨꯄꯥ ꯏꯊꯟꯇꯅꯤ ꯁꯤꯡꯒꯜ ꯄꯤꯁꯅꯤ ꯃꯩꯈꯦꯠ ꯃꯔꯨꯅꯤ
ꯑꯗꯨꯗꯤ ꯑꯩꯈꯣꯏꯒ ꯃꯥꯟꯅꯔꯛꯇꯧ ꯃꯥꯜꯂꯦꯗ
ꯑꯍ
ꯁꯤ ꯇꯧ ꯁꯤ ꯈꯪꯗ꯭ꯔꯗꯤ ꯌꯥꯗꯦ ꯄ ꯍꯥꯏꯕꯗꯤ ꯂꯣꯏꯅ ꯈꯪꯗꯕꯅꯤ ꯇꯧꯔꯛꯏ ꯐꯤ ꯁꯨꯕꯁꯨ ꯍꯩꯒꯗꯕꯅꯤ
ꯗꯨꯀꯣ
ꯍꯝ
ꯃꯌꯨꯝ ꯄꯥꯟꯕꯒ ꯌꯥꯎꯔꯕ꯭ꯔꯣ ꯑꯣ ꯅꯆꯤꯟ ꯏꯅꯥꯎ ꯂꯩꯇꯦ
ꯌꯥ ꯁꯤꯡꯒꯜ ꯄꯤꯁ ꯃꯩꯈꯦꯠ ꯃꯔꯨ ꯍꯥꯏꯔꯤꯁꯤ
ꯑꯁ ꯂꯣꯏꯔꯦꯗ ꯑꯗꯨꯗꯤ ꯇꯜꯂꯦꯍꯦ ꯍꯝꯍꯝꯍꯝ
ꯄꯥꯏ ꯂꯩꯇꯦ ꯐꯔꯦ ꯀꯩꯅꯣ ꯑꯃ ꯌꯥꯗ꯭ꯔꯁꯨ ꯑꯃꯗ ꯑꯗꯨꯝ ꯗꯤꯄꯦꯟ ꯇꯧꯕ ꯌꯥꯏ ꯑꯟꯑꯣꯗꯤꯕꯜ
ꯑꯈꯣꯏ ꯑꯗꯨꯒ ꯅꯨꯄꯥ ꯑꯃꯗꯪ
ꯁꯦꯝ ꯁꯤꯆꯨꯋꯦꯁꯟꯅꯤ ꯇꯧꯔꯤꯁꯤ
ꯎꯝ ꯍꯣꯏ ꯅꯨꯄꯤꯅ ꯃꯔꯤ ꯑꯣꯏꯕꯀꯣ
ꯎꯝ
ꯅꯨꯄꯤ ꯌꯥꯝꯃꯦꯕ ꯈꯣꯏꯗꯤ
ꯅꯣꯏ ꯏꯃꯥꯒ ꯅꯣꯏ ꯕꯕꯥꯒꯗꯤ
ꯅꯪꯅ ꯃꯌꯥꯏꯔꯣ ꯑꯍꯟꯔꯣ ꯀꯩꯅꯣ
ꯎꯝ ꯅꯉꯣꯟꯗꯁꯨ ꯑ ꯀꯩꯅꯣ ꯑꯉꯥꯡ ꯂꯩꯕꯔꯣ
ꯀꯩꯅꯣ
ꯎꯝ ꯅ ꯅꯪꯅ ꯃꯌꯥꯏꯅꯦ ꯍꯥꯏꯕ ꯅꯠꯇ꯭ꯔꯣ ꯅꯪꯒꯤ ꯃꯈꯥꯗ ꯀꯌꯥ ꯂꯩꯒꯦ ꯍꯥꯏꯗꯤ
ꯃꯊꯛꯇꯁꯨ ꯑꯅꯤꯅꯦ
ꯑꯦꯛꯖꯦꯛ ꯃꯌꯥꯏꯅꯦ ꯅꯪꯒꯤꯁꯦ ꯑꯟꯑꯣꯗꯤꯕꯜ ꯅꯨꯄꯥꯗꯤ ꯀꯩꯅꯣ ꯑꯉꯥꯡꯗꯣ ꯑꯍꯟꯅꯣ
ꯑ
ꯑ
ꯁꯅꯥ ꯃꯇꯨꯝꯅꯦ ꯑꯩꯈꯣꯏꯒꯤ
ꯆꯥꯁ ꯐꯔꯦ ꯀꯥꯏꯩꯅꯣ ꯑꯗꯨꯁꯣ
ꯑꯗꯣ ꯃꯥꯗꯣ ꯀ꯭ꯂꯥꯁꯇꯦ ꯈꯤꯇꯪꯅꯦꯕꯀꯣ ꯑꯗꯣ ꯃ ꯃꯥꯒꯤ ꯆꯍꯤ ꯈꯤꯇꯪꯅꯦꯕ ꯑꯗꯣ ꯄꯥꯈꯪꯗꯤ ꯌꯥꯝ ꯁꯥꯔꯦꯕ
ꯇꯧꯗꯕꯅꯤ
ꯇꯧꯗꯕꯅꯤ ꯑꯁ ꯄꯥꯈꯪꯁꯦꯀꯣ ꯁꯥꯕ ꯑꯁ ꯂꯣꯏꯔꯦ ꯂꯣꯏꯔꯦ ꯑꯩꯅ ꯀꯩꯅꯣꯗ ꯊꯝꯕꯗꯣ ꯑꯩꯒꯤ ꯏꯁꯇꯦꯇꯁꯇ ꯊꯝꯕꯗꯣ
ꯎꯝ
ꯑꯗꯨꯗꯣ ꯏꯅꯥꯎꯅꯨꯄꯥꯅꯦꯕꯀꯣ
ꯎꯝ
ꯑꯁ ꯂꯣꯏꯔꯅꯦ ꯃꯥꯒꯤ ꯐꯤ ꯑꯉꯥꯡꯅꯦ ꯎ ꯀ꯭ꯂꯥꯁ ꯀꯩꯅꯣ ꯀ꯭ꯂꯥꯁ ꯑꯦꯠ ꯈꯛꯇ ꯉꯥꯏꯔꯤꯌꯦ ꯃꯥꯗꯣ
ꯃꯥꯒꯤ ꯆꯍꯤꯗꯣ ꯇꯔꯥꯅꯤꯊꯣꯏꯔꯥ ꯁꯨꯃꯥꯏ ꯑꯣꯔꯝꯗ ꯃꯥꯂꯦ
ꯎꯝ
ꯑꯗꯣ ꯑꯗꯣ ꯃꯥꯗꯣ ꯌꯨꯝꯗ ꯌꯨꯝꯗ ꯂꯩꯍꯟꯗꯦꯕꯀꯣ ꯑꯩꯈꯣꯏꯁꯨ
ꯎꯝ
ꯑꯗꯨꯒꯤ ꯃꯄꯥꯟ ꯑꯗꯨꯝ ꯊꯣꯛꯍꯜꯂꯦꯕ ꯃꯥꯗꯣ
ꯎꯝ
ꯈꯪꯗꯦ ꯃꯥꯒꯤ ꯐꯤꯔꯣꯜ ꯁꯦꯠꯄ ꯈꯣꯠꯄ ꯑꯗꯨꯒꯨꯝꯕꯗꯨꯁꯨꯀꯣ ꯑꯁ ꯃꯥꯗꯤ ꯌꯥꯝ ꯈꯜꯂꯦꯕ ꯑꯗꯨꯒꯨꯝꯕꯗꯨꯁꯨ ꯑꯉꯥꯡ ꯑꯣꯏ
ꯍ ꯍ
ꯄꯥꯈꯪꯒꯤ ꯉꯥꯛꯇ
ꯍꯧꯖꯤꯛ ꯋꯥꯈꯜ ꯁꯥꯅꯤꯡꯕ ꯃꯇꯝꯅꯤ ꯑꯩꯈꯣꯏꯁꯨ ꯇꯧꯔꯛꯏꯅꯤ ꯀꯩꯅꯣ ꯅꯪꯁꯨ ꯇꯧꯔꯤꯅꯦ ꯈꯪꯉꯤ ꯑꯩ ꯕꯣꯜꯂꯦ ꯑꯩꯗꯤ ꯇꯨꯝꯗ꯭ꯔꯦ
ꯑꯣ ꯑꯩꯈꯣꯏꯗꯤ ꯑꯩꯈꯣꯏꯒꯤ ꯃꯇꯝꯗꯤ ꯂꯣꯏꯔꯦ ꯑꯩ ꯀꯩꯅꯣ ꯃꯇꯝꯗ ꯀ꯭ꯂꯥꯁ ꯁꯚꯦꯟ
ꯝ ꯎꯝ ꯑꯥ
ꯑꯩꯅ ꯅꯨꯄꯥꯒꯤ ꯁꯝ ꯀꯥ ꯀꯛꯄꯅꯦ ꯑꯗꯣ ꯑꯗꯨ ꯃꯇꯝꯗ ꯑꯩ ꯀꯔꯤꯝ ꯈꯪꯗꯦ ꯑꯩꯒꯤ ꯊꯣꯛꯄ ꯁꯪꯁꯥꯔ ꯑꯃꯗ ꯍꯤꯡꯉꯤ
ꯑꯗꯨ
ꯏꯀꯥꯏꯕꯁꯨ ꯈꯪꯗꯦꯕ ꯑꯗꯨ ꯃꯇꯝꯗꯣ ꯃꯤꯅ ꯊꯤꯕ ꯐꯖꯕ ꯑꯗꯨꯒꯨꯝꯕ ꯀꯔꯤꯝ ꯈꯪꯉꯛꯇꯦꯕ
ꯎꯝ ꯑꯁ
ꯀꯣꯔꯣꯅꯥ ꯂꯩꯕꯗꯒꯤꯀꯣ
ꯑꯥ
ꯇꯧꯈ꯭ꯔꯕꯅꯦ
꯭ꯌꯥꯟ ꯇꯔꯦ ꯍꯕꯣ
ꯀꯣꯔꯣꯅꯥ ꯂꯩꯕꯗꯒꯤꯀꯣ ꯑꯁ ꯀꯩꯅꯣ ꯇꯧꯋꯦ ꯌꯨꯝꯗ ꯂꯩꯔꯒ ꯆꯥꯕꯒ ꯇꯨꯝꯕꯒ ꯐꯣꯟ ꯌꯦꯡꯕꯒ ꯑꯗꯨ ꯇꯧꯔꯦ ꯑꯗꯨꯒ ꯎꯝ ꯄꯥꯇ꯭ꯔꯤꯛ ꯄꯥꯏꯌꯦ ꯑꯩꯒꯤ ꯋꯦꯠꯇꯨꯁꯨ ꯐꯣꯔꯇꯤ ꯐꯥꯏꯚ ꯐꯣꯔꯇꯤ ꯐꯥꯏꯚ ꯃꯛ ꯂꯩꯕꯀꯣ ꯑꯗꯨ ꯃ ꯃꯇꯝꯗꯣ ꯍꯧꯖꯤꯛ ꯛꯇꯤ ꯂꯩꯇ꯭ꯔꯦ ꯍꯧꯖꯤꯛꯇꯤ ꯅꯣꯏꯕꯗ ꯅꯣꯏꯕꯗ ꯂꯣꯏꯔꯦ
ꯀꯌꯥ ꯂꯩꯒꯦ ꯍꯧꯖꯤꯛꯇꯤ
ꯑ ꯍꯥꯏꯗꯣꯛꯄ ꯌꯥꯔꯦ
ꯐꯤꯞꯇꯤꯒꯂꯦ
ꯝ ꯊꯥ ꯁꯥ ꯗꯦꯗꯥ
ꯍꯁꯦꯦ ꯑꯩꯗꯣ ꯃꯃꯥꯡ ꯃꯃꯥꯡ ꯆꯍꯤꯗꯣ
ꯑꯝ
ꯍꯣꯁꯇꯦꯜ ꯂꯩꯌꯦꯕꯀꯣ ꯍꯣꯁꯇꯦꯜ ꯂꯩꯕꯗꯣ ꯑꯩꯗꯣ ꯌꯦꯟꯖꯥꯡ ꯍꯥꯎꯗꯕ
ꯑꯥ
ꯍꯖꯥ ꯍꯥꯎ ꯇꯕ ꯑꯩꯗꯣ ꯃꯦꯒꯤꯒꯨꯝꯕ ꯅꯨꯗꯜꯁꯀꯨꯝꯕ ꯌꯥꯝ ꯆꯥꯕꯅꯦꯕ
ꯎꯝ
ꯑꯗꯨ ꯆꯥꯔꯒ ꯀꯃꯥꯏꯅ ꯑꯗꯨ ꯆꯥꯔꯨꯕꯗꯒꯤꯔ ꯈꯪꯗꯅꯤꯡ ꯑꯗꯨꯝ ꯅꯣꯏꯊꯣꯛꯈ꯭ꯔꯦ
ꯒꯦꯁꯇ꯭ꯔꯤꯛꯇꯛꯇꯤ ꯌꯥꯗꯕꯅꯦꯍꯦ ꯃꯦꯒꯤ ꯌꯥꯝ ꯆꯥꯕꯗꯣ ꯄꯨꯀꯤ ꯌꯥꯗꯕꯅꯤ
ꯍꯣꯏ ꯌꯥꯗꯦ ꯐꯠꯇꯦ ꯈꯪꯅꯁꯨꯕꯣ ꯆꯥꯛꯇꯣ ꯆꯪꯗꯕꯅꯤꯅꯕꯨꯣ ꯍꯥꯏꯕꯗꯤ ꯍꯤꯟꯖꯥꯡꯗꯣ ꯎꯝ ꯍꯤꯟꯖꯥꯡ ꯍꯥꯎꯇ꯭ꯔꯁꯨ ꯍꯥꯏꯗꯤ ꯗꯤ ꯌꯥꯝ ꯐꯖꯅ ꯊꯣꯡꯕꯤꯔꯦꯗꯤ ꯐꯕꯀꯣ ꯍꯨꯏꯒꯤ ꯃꯇꯨ ꯀꯩꯀꯥꯗꯣ ꯎ ꯍꯤꯟꯖꯥꯡ ꯆꯥꯛ ꯌꯦꯟꯖꯥꯡꯗ ꯌꯥꯎꯕ ꯁꯝ ꯀꯩꯀꯥ ꯌꯥꯎꯕꯗꯤ ꯇꯜꯂꯦꯕ
ꯑ ꯎ
ꯑꯗ ꯀꯩꯅꯣ ꯇꯧꯗꯦ ꯆꯥꯅꯤꯡꯗꯕꯗꯣ ꯐꯖꯅ ꯅꯣꯏꯈ꯭ꯔꯦꯗꯤ